ꯇꯥꯔꯕꯣ ꯏꯆꯦ ꯎꯝ ꯀꯩꯀꯩꯗꯩꯅꯣꯠꯇꯧꯗꯕꯨ ꯁꯛ ꯁꯦꯛ ꯂꯥꯛꯑꯕ ꯂꯥꯛꯏꯔ
ꯍꯥ
ꯂꯥꯏꯔꯤꯛ ꯏꯔꯤꯔꯣ ꯆꯔꯦꯛ ꯆꯦꯛ ꯂꯥꯎꯕ ꯃꯈꯣꯜ ꯑꯃ ꯇꯥꯏꯌꯦ ꯍꯥꯏꯕꯅꯦ
ꯑꯣ ꯑꯩ ꯀꯩꯅꯣ ꯐꯣꯟꯁꯤꯅ ꯑꯣꯏꯔꯝꯗꯣꯏ ꯃꯥꯜꯂ ꯀꯩꯁꯨꯝ ꯇꯧꯗꯦ ꯐꯣꯟꯁꯦ ꯈꯔ ꯍꯟꯅꯨꯔꯦ ꯍꯅꯨꯔꯛꯄꯒꯤ ꯅꯤꯡꯅꯤꯉꯥꯏ ꯈꯔ ꯇꯧꯔꯦ ꯑꯗꯣ ꯑꯩꯅ ꯊꯦꯝ ꯊꯦꯝꯗꯅ ꯁꯤꯖꯤꯟꯅꯔꯤꯅꯤ
ꯎꯝ ꯈꯈ ꯊꯦꯝꯗ꯭ꯔꯗꯤ ꯌꯥꯗ꯭ꯔꯦꯕ ꯑꯗꯨ ꯀꯥꯏꯗꯩꯅꯣ ꯑꯩꯒꯤ ꯁꯤꯕꯨꯛꯇ ꯇꯦꯕ꯭ꯂꯦꯠꯅꯦꯕ ꯑ ꯑꯩꯒꯤꯅꯦ ꯂꯩꯕꯅꯤ ꯆꯦꯠꯄ ꯑꯉꯥꯡꯒꯤꯅꯦꯅ ꯁꯨꯝ ꯂꯩꯕꯅꯦ ꯂꯩꯕ ꯁꯨꯝ ꯃꯣꯏ ꯐꯣꯟ ꯌꯦꯡꯖꯕ ꯑꯗꯨꯗ ꯑꯄꯤꯛꯄꯗ ꯌꯦꯡꯉꯨꯗꯨꯗꯤ ꯁꯨꯝ ꯅꯪꯄꯥꯛꯥꯛꯄꯁꯤꯗ ꯌꯦꯡꯁꯅꯣꯅ ꯑꯁ ꯁꯤꯁꯨꯅꯦ ꯑꯉꯥꯡꯁꯤꯅ ꯒꯦꯝꯁꯦ ꯁꯥꯟꯅꯕꯗ ꯁꯥꯟꯅꯕꯗ ꯁꯥꯟꯅꯕꯗ ꯁꯥꯟꯅꯕꯗ ꯒꯤꯅ ꯁꯥꯟꯅꯕ ꯍꯦ ꯃꯗꯅꯤꯅꯦ
ꯑ ꯍꯦꯡ ꯆꯠ
ꯄꯨꯔꯥ ꯍꯦꯡꯁꯤ ꯆꯠꯂꯦꯕ
ꯑꯝ
ꯑꯗ ꯁꯃꯂ
ꯄꯅ
ꯎꯝ ꯁꯦꯡ ꯁꯦꯡ ꯆꯠꯄꯁꯤꯗ ꯅꯨꯡꯉꯥꯏꯇꯩ ꯅꯍꯥꯟꯗꯤ ꯁꯥꯎꯔꯦ ꯑꯩ ꯁꯥ ꯑꯗꯨꯗꯨꯒ ꯑꯩꯈꯣꯏꯒꯤ ꯏꯆꯦ ꯑꯩꯈꯣꯏꯒꯤ ꯑꯊꯣꯞꯄꯝꯗ ꯑꯩꯈꯣꯏꯒꯤ ꯅꯤꯉꯣꯟꯜꯗꯣ
ꯑꯥ ꯑꯝ
ꯃꯌꯨꯝ ꯄꯥꯜꯂꯦꯕ ꯗ ꯃꯌꯨꯝ ꯄꯥꯟꯕꯗꯨꯗ ꯃꯥꯒꯤ ꯁꯤꯝ ꯑꯃ ꯅꯧꯅ ꯇꯥꯟꯊꯣꯛꯄ ꯆꯠꯄ ꯃꯥꯒꯤ ꯍꯥꯟꯅꯒꯤ ꯁꯤꯝꯗ ꯃꯇꯝꯊꯗ ꯑꯗꯨꯝ ꯎꯝ ꯀꯩꯅꯣꯗꯒꯤ ꯀꯛꯈꯤꯕ ꯍꯥꯏꯇꯥꯔꯦ ꯀꯩꯅꯣꯅ ꯑꯗꯨꯝ ꯀꯝꯄꯅꯤꯅ ꯀꯛꯈꯤꯕ ꯍꯥꯏꯇꯥꯔꯦ
ꯎꯝ ꯎꯝ
ꯀꯛꯈꯤꯕꯗꯒꯤ ꯃꯥꯒꯤ ꯁꯤꯝꯗꯣ ꯇꯥꯟ ꯊꯣꯛꯎꯁꯤ ꯁꯤꯗ ꯑꯃꯨꯛ ꯁꯤꯟꯁꯨ ꯆꯥꯝꯊꯣꯛꯄ ꯌꯥꯗ꯭ꯔꯦ ꯇꯥꯟꯊꯣꯛꯄ ꯌꯥꯗꯦ ꯍꯥꯏꯕꯗꯤ ꯃꯥꯅ ꯃꯥꯅ ꯅꯍꯥꯎꯋꯥ ꯑꯩꯈꯣꯏꯒꯤ ꯅꯍꯥꯎꯋꯥꯗꯤ ꯕ꯭ꯂꯦꯛꯇ ꯂꯦꯞꯁꯨ ꯁꯝ ꯌꯥꯔꯝꯃꯤꯗꯅ
ꯌꯥꯔꯝꯃꯦ ꯍꯧꯖꯤꯛꯇꯤ ꯑꯝꯇ ꯌꯥꯈꯤꯗ꯭ꯔꯦ
ꯎꯝ ꯕ꯭ꯂꯦꯛꯇ ꯂꯩꯕ ꯌꯥꯔꯝꯕꯅꯤꯅ ꯅꯍꯥꯟꯋꯥꯏ ꯕ꯭ꯂꯦꯛꯇ ꯂꯩꯔꯒ ꯁꯤꯟꯅꯈꯤꯕ ꯑꯣꯏꯕꯖꯥꯠꯅꯦ ꯑꯗꯨ ꯁꯤꯅꯒꯤ ꯄꯣꯠꯁꯦ ꯑꯩꯈꯣꯏ ꯃꯥꯅ ꯍꯥꯏꯅ ꯑꯗꯨꯒꯤ ꯅꯝꯕꯔ ꯁꯤꯅ ꯑꯃꯨꯛ ꯑꯩꯈꯣꯏꯒꯤ ꯖꯤꯄꯦ ꯖꯤꯄꯦ ꯄꯥꯏꯕ ꯑꯗꯒꯤ ꯑꯇꯣꯞ ꯑꯇꯣꯞꯄ ꯁꯨꯝ ꯑꯗꯥꯗ ꯀꯩꯗ ꯁꯨꯝ ꯕꯦꯡꯗ ꯀꯩꯗ ꯂꯤꯡ ꯇꯧꯋꯦꯕꯀꯣ ꯑꯗꯨꯃꯥꯏꯅ ꯑꯗꯨꯒꯤ ꯅꯝꯕꯔꯗꯣ ꯁꯤꯟ ꯍꯥꯏꯕꯗꯤ ꯑꯗꯨꯝ ꯑꯣꯏꯍꯟꯒꯦꯅ ꯍꯥꯏꯕꯁꯤꯗ ꯌꯥꯔꯒꯗꯤ ꯌꯦꯡꯉꯦꯅ ꯇꯧꯕꯅꯦꯕ ꯑꯗꯨꯗꯨ ꯀꯃꯥꯏꯅ ꯇꯧꯒꯦꯗ ꯅꯪꯒꯤꯁꯦ ꯌꯥꯔꯔꯣꯏꯅ ꯍꯥꯏꯔꯦ ꯌꯥꯔꯔꯣꯏ ꯍꯥꯏꯕꯗꯤ ꯍꯥꯟꯅ ꯁꯤꯝꯁꯤꯅ ꯕꯦꯛꯇ ꯂꯧꯕ ꯑꯣꯏꯔꯒꯁꯨ ꯁꯤꯝꯁꯤꯅ ꯍꯥꯏꯕꯗꯤ ꯆꯠꯂꯤꯉꯩ ꯀꯝꯄꯅꯤꯅ ꯍꯥꯏꯕꯗꯤ ꯃꯣꯏꯒꯤ ꯁꯤꯝꯗꯣ ꯀꯛꯇ꯭ꯔꯤꯉꯩꯗ ꯑꯗꯨꯗ ꯂꯥꯛꯄ ꯑꯣꯏꯔꯝꯃꯒꯗꯤ ꯅꯪꯒꯤ ꯕ꯭ꯂꯦꯛꯇ ꯂꯧꯕ ꯁꯤꯝꯁꯦ ꯑꯗꯨꯝ ꯀꯩꯅꯣꯗꯣ ꯑꯣꯟꯊꯣꯛꯄ ꯌꯥꯅꯤ ꯅꯪꯒꯤ ꯃꯤꯡꯗ ꯑꯣꯟꯊꯣꯛꯄ ꯌꯥꯔꯅꯤ ꯑꯗꯣ ꯍꯧꯖꯤꯛꯇꯤ ꯁꯤꯁꯦ ꯄꯨꯔꯥ ꯕ꯭ꯂꯣꯛ ꯇꯧꯕ꯭ꯔꯥ ꯅꯤꯅ ꯌꯥꯔꯔꯣꯏ ꯑꯗꯨꯅ ꯅꯧꯅ ꯇꯥꯟꯅꯗ ꯌꯥꯔꯔꯣꯏꯅ ꯍꯥꯏꯔꯦ ꯑꯗꯒꯤ ꯑꯗꯨꯃꯥꯏꯅ ꯅꯧꯃꯅ ꯇꯥꯟꯅꯕꯩ ꯉꯥꯏꯕꯗꯨꯗ ꯏꯌꯥꯔꯇꯦꯜ ꯁꯤꯝꯗ ꯇꯥꯟꯅꯩꯌꯦꯕ ꯀꯩ ꯍꯥꯏꯅꯣ ꯂꯩꯇꯦ ꯀꯩꯒꯤꯅꯣ ꯑ ꯑꯗꯨꯗꯨꯒ ꯑ ꯌꯥꯔꯔꯣꯏ ꯍꯥꯏ ꯑꯩꯈꯣꯏ ꯁꯤ ꯏꯌꯥꯔꯇꯦꯜ ꯁꯤꯝ ꯇꯥꯟꯅꯅꯕ ꯉꯥꯏꯑꯕꯀꯣ ꯃꯤꯗꯣ ꯂꯥꯛꯇ ꯉꯥꯏ ꯂꯩꯔꯦ ꯑꯗꯒꯤ ꯐ ꯑꯩꯈꯣꯏꯒꯤ ꯎ ꯑꯗꯒꯤ ꯃꯤꯅ ꯐꯣꯟ ꯇꯧꯔꯛꯄꯗ ꯑꯩꯅ ꯉꯥꯡꯄꯗꯤ ꯇꯥꯔꯒ ꯃꯤꯅ ꯉꯥꯡꯄꯗꯣ ꯑꯩꯈꯣꯏ ꯁꯨꯡꯇ ꯇꯥꯗꯕꯤꯗꯣ ꯑꯗꯨꯃꯥꯏꯅ ꯇꯧꯔꯤꯦꯅꯦ ꯑꯗꯨꯒ ꯑꯩꯈꯣꯏ ꯏꯆꯦꯅ ꯍꯥꯏꯔꯦ ꯑꯗꯨꯗꯤ ꯎ ꯐꯣꯟꯒꯤ ꯁꯤꯁꯇꯦꯝꯁꯦ ꯌꯥꯝ ꯃꯥꯟꯅꯕꯖꯥꯠꯅꯤ ꯑꯗꯨꯗꯤ
ꯑ
ꯑ ꯀꯃꯥꯏꯅ ꯇꯧꯒꯦꯗ ꯑꯗꯣ ꯃꯥ ꯍꯥꯏꯁꯦ ꯎꯝ ꯑꯩꯈꯣꯏ ꯀꯩꯅꯣꯗꯣ ꯑꯩꯈꯣꯏ ꯁꯤꯒꯤ ꯅꯨꯄꯥꯗꯣ ꯊꯕꯛ ꯇꯧꯕꯅꯤꯅ ꯃꯥ ꯍꯥꯏ ꯦ ꯃꯣꯏꯗꯤ ꯑꯗꯨꯝ ꯂꯣꯟꯁꯦ ꯑꯗꯨꯝ ꯂꯧꯁꯨ ꯂꯧꯔꯒꯁꯨ ꯑꯗꯨꯝ ꯐꯖꯅ ꯆꯥꯡ ꯅꯥꯏ ꯁꯤꯡꯗ ꯁꯤꯡꯉꯦꯕꯀꯣ ꯁꯤꯡꯕꯅꯤꯅ ꯃꯥ ꯍꯥꯏꯁꯦ ꯑꯗꯨꯃꯥꯏꯅ ꯃꯣꯏꯒꯤ ꯗꯨꯀꯥꯟ ꯇꯕ ꯅꯨꯄꯥꯗꯨꯅꯁꯨ ꯅꯣꯏ ꯂꯣꯟ ꯍꯥꯟꯅ ꯂꯧꯕ ꯑꯣꯏꯔꯒꯗꯤ ꯐꯖꯅ ꯁꯤꯡꯕ ꯑꯣꯏꯔꯒꯗꯤ ꯂꯣꯟꯁꯦ ꯂꯧꯕ ꯌꯥꯅꯦꯅ ꯍꯥꯏꯔꯛꯄꯅꯦꯕꯦꯣ ꯑꯣꯏꯔꯒꯗꯤ ꯌꯦꯡꯉꯁꯦꯅ ꯌꯦꯡꯉꯦ ꯃꯥꯒꯤꯗꯣ ꯌꯦꯡ ꯑꯗꯨꯗ ꯂꯤꯁꯤꯡ ꯀꯨꯟꯊ꯭ꯔꯥꯃꯨꯛ ꯐꯣꯟꯁꯦ ꯂꯨꯄꯥ ꯂꯤꯁꯤꯡ ꯇꯔꯦꯠ ꯅꯤꯄꯥꯜ ꯊꯤꯔꯒ ꯂꯧ ꯌꯥꯅꯤ ꯑꯃꯨꯛ ꯍꯥꯏꯔꯦ ꯑꯗꯩꯗꯤ ꯑꯩꯁꯨ ꯑꯩꯒꯤ ꯄꯥꯏꯔꯤꯕ ꯐꯣꯟꯁꯦ ꯑꯩꯅꯀ ꯌꯥꯝ ꯏꯀꯥꯏꯖꯕ ꯍꯥꯏ ꯇꯔ ꯃꯤ ꯑ ꯀꯕꯨꯊꯣꯛꯒꯗꯣ
ꯎꯝ ꯇꯧꯕꯅꯦ ꯍꯥꯏꯕ ꯐꯣꯟ ꯂꯤꯁꯤꯜꯂꯛꯄꯁꯦ ꯎꯝ
ꯎꯝ ꯂꯩꯁꯜꯂꯛꯄꯗꯁꯨ ꯅꯠꯇꯅ ꯁꯦꯡꯁꯨ ꯈꯇꯪ ꯆꯠꯂꯛꯄꯤ ꯇꯦꯕ꯭ꯂꯦꯠꯁ ꯑꯣꯏꯕꯩ ꯈꯔꯁꯨ ꯄꯥꯛ ꯄꯤ ꯅꯥꯀꯣꯡ ꯍꯦꯛ ꯊꯥꯡꯀꯠꯂꯦ ꯑꯩꯈꯣꯏꯒꯤ ꯃꯤꯃꯥꯡꯗ ꯌꯥꯝ ꯏꯀꯥꯏꯖꯕꯗꯨꯕꯨ ꯑꯣꯏꯌꯨ ꯍꯥꯏꯇꯥꯔꯦ ꯑꯗꯒꯤ ꯑꯩꯁꯦ ꯍꯦ ꯍꯦꯔꯥ ꯂꯣꯟ ꯃꯤꯗꯤ ꯃꯤꯅ ꯂꯣꯟꯖꯥꯠꯁꯨ ꯌꯥꯝ ꯂꯧꯅꯩ ꯁꯤꯕꯣ ꯀꯩꯗꯧꯕ ꯌꯥꯗ꯭ꯔꯣ ꯑꯩꯁꯨ ꯑꯩꯒꯤꯗꯤ ꯏꯆꯔ ꯎꯝ ꯑꯩꯒꯤ ꯕꯦꯒ ꯑꯃ ꯂꯩꯌꯦ ꯌꯥꯝꯗꯤ ꯍꯣꯡꯕ ꯅꯨꯡꯗꯤ ꯅꯨꯡꯉꯥꯏꯕ ꯂꯨꯄꯥ ꯈꯛꯇꯪ ꯄꯤꯑꯌꯦ ꯕꯦꯒꯁꯦ ꯅꯨꯡꯉꯥꯏꯕꯗꯤ ꯏꯃꯥ ꯁꯤꯟꯅꯕꯩ ꯆꯥꯎꯋ ꯆꯥꯎꯋꯦꯕ ꯑꯗꯨꯒꯤ ꯕꯦꯛꯇꯣ ꯄꯨꯔꯒ ꯑꯗꯨꯝ ꯄꯥꯟ ꯄꯥꯟꯗꯒꯤ ꯑꯦ ꯇꯤ ꯑꯦꯝꯗꯒꯤ ꯑꯗꯥꯗꯒꯤꯩ ꯂ ꯍꯥꯞꯄ ꯍꯥꯞꯄ ꯆꯠꯂꯦꯕ ꯑꯩꯒꯤꯗꯤ ꯑꯗꯒꯤ ꯑꯩꯅ ꯄꯥꯟ ꯄꯤꯁꯜꯂꯦ ꯑꯩꯒꯤꯁꯨ ꯑꯝꯇ ꯌꯦꯡꯕꯤꯌꯨ ꯁꯤꯅꯦ ꯄꯤꯔꯤꯁꯦ
ꯎꯝ
ꯑꯗꯒꯤ ꯌꯦꯡꯉꯣꯅ ꯄꯤꯕꯁꯤꯗ ꯑ ꯉꯍꯥꯛ ꯌꯦꯡꯉ ꯌꯦꯡꯉꯒ ꯃꯊꯪꯒꯤ ꯂꯤꯁꯤꯡ ꯀꯨꯟꯒ ꯇꯔꯦꯠ ꯅꯤꯄꯥꯜ ꯄꯤꯕ ꯐꯣꯟ ꯑꯃ ꯂꯧꯕꯗ ꯁꯝꯁꯨꯡꯗꯁꯦ ꯂꯤꯁꯤꯡ ꯀꯨꯟꯇꯔꯦꯠ ꯀꯨꯟ ꯅꯤꯄꯥꯥꯟꯁꯤꯕꯣꯏꯁꯦ ꯁꯤꯅ ꯅꯨꯡꯉꯥꯏꯒꯗ꯭ꯔꯣ
ꯎꯝ ꯑꯗꯨꯝꯗꯤ ꯌꯥꯒꯗꯕꯗꯤ ꯃꯥꯂꯦ ꯅꯨꯡꯉꯥꯏꯒꯗꯕ ꯃꯥꯂꯦ
ꯑꯗꯣ ꯑꯩꯅ ꯌꯦ ꯍꯜꯂꯦ ꯁꯝ ꯁꯨꯝꯗ ꯑꯣꯏꯅ ꯑꯗꯨ ꯌꯦꯡꯍꯟꯕꯗꯨꯗ ꯂꯨꯄꯥ ꯂꯤꯁꯤꯡ ꯃꯔꯤ ꯃꯔꯤ ꯊꯣꯛꯂꯛꯑꯦ ꯑꯗꯨꯗ ꯑꯩꯅ ꯑꯗꯨ ꯑꯣꯏꯔꯒꯗꯤ ꯃꯔꯤ ꯑꯣꯏꯔꯒꯗꯤ ꯂꯧꯔꯒꯦꯅ ꯍꯥꯏꯔꯛ ꯃ꯭ꯂ ꯑꯗꯒꯤ ꯂꯧꯔꯒꯦ ꯍꯥꯏꯔꯝꯕꯗꯤ ꯁꯤ ꯆꯠꯈꯤꯗ꯭ꯔꯦ ꯑꯗꯨꯝ ꯅ
ꯑꯥ ꯃꯥꯅꯦ ꯁꯥꯗꯅꯤꯗꯣ
ꯎꯝ ꯑꯗ ꯃꯣꯏꯅꯕꯨꯗꯤ ꯍꯥꯏꯌꯦꯕꯀꯣ ꯂꯤꯁꯤꯡ ꯁꯤꯒꯤ ꯑꯩꯈꯣꯏꯅ ꯂꯨꯄꯥ ꯂꯤꯁꯤꯡ ꯃꯔꯤꯁꯦ ꯇꯧꯔ ꯃꯇꯨꯡꯗ ꯂꯦꯝꯍꯧꯕ ꯄꯩꯁꯥꯗꯣ ꯊꯥ ꯗꯤꯡꯁꯤꯡ ꯂꯤꯁꯤꯡ ꯊꯤꯔꯁꯨ ꯌꯥꯏ ꯑꯗꯒꯤ ꯅꯣꯏ ꯅꯪ ꯊꯨꯅ ꯊꯤꯒ ꯂꯤꯁꯤꯡ ꯑꯅꯤ ꯊ ꯀꯦꯁꯨ ꯌꯥꯏꯅꯕꯨꯗꯤ ꯍꯥꯏꯔꯋꯦꯕꯀꯣ ꯑꯗꯣꯁꯦ ꯅꯨꯡꯉꯥꯏꯇ꯭ꯔꯥ ꯍꯥꯏꯕ ꯅꯪꯕꯨ ꯐꯣꯟꯁꯦ ꯍꯥꯏꯕꯗꯤ ꯍꯥꯏꯕꯗꯤ ꯈꯨꯠꯇ ꯄꯥꯏꯔꯦ ꯌꯥꯝ ꯆꯥꯎꯃꯟꯕꯒꯤ ꯄꯥꯏꯕ ꯅꯨꯡꯉꯥꯏꯇꯕꯤ ꯑꯗꯩ ꯐꯣꯟ ꯋꯥꯔꯤ ꯁꯥꯔꯦ ꯑ ꯄꯨꯔꯥ ꯂꯥꯠ ꯊꯥꯕ ꯅꯠꯇ꯭ꯔꯒꯗꯤ ꯅꯥꯀꯣꯡꯁꯦ ꯊꯥꯡꯒꯠꯄꯗꯣ ꯌꯥꯝ ꯅꯨꯡꯉꯥꯏꯇꯦ ꯍꯥꯏꯕ
ꯍꯣꯏ ꯌꯨꯝꯗ ꯏꯃꯨꯡꯗ ꯑꯗꯨꯝ ꯂꯩꯈ꯭ꯔꯗꯤ ꯐꯕ
ꯑꯥ ꯑꯥ ꯏꯃꯨꯡꯗ ꯂꯩꯈ꯭ꯔꯗꯤ ꯐꯔꯦ ꯑꯗꯨꯩ ꯆꯠꯊꯣꯛꯑꯒꯗꯤ ꯑꯩꯈꯣꯏꯒꯤ ꯁꯨꯝ ꯑꯔꯣꯟ ꯑꯊꯨꯞ ꯑꯔꯣꯟ ꯑꯊꯨꯞ ꯍꯥꯏ ꯑꯗꯨ ꯃꯤꯅ ꯍꯦꯛ ꯇꯥꯕ ꯅꯨꯡꯉꯥꯏꯇꯕ ꯋꯥꯔꯤ ꯋꯥꯇꯥꯏꯁꯨ ꯍꯦꯛ ꯌꯥꯎꯔꯛꯑꯏꯗꯅꯀꯣ ꯎꯝ ꯎꯝ ꯎꯝ ꯑꯗꯨꯗꯨꯒꯤ ꯅꯨꯡꯉꯥꯏꯇꯕ ꯁꯨꯝ ꯌꯥꯎꯔꯛꯄꯗꯣ ꯃꯤꯅ ꯍꯦꯛ ꯁꯨꯝ ꯇꯥꯕ ꯅꯨꯡꯉꯥꯏ ꯑꯗꯨꯒꯨꯝꯕꯁꯨ ꯍꯦꯛ ꯎꯝ ꯌꯥꯎꯕꯅꯤꯅꯅꯦ ꯑꯩꯅꯅꯦ ꯇꯉꯥꯏ ꯐꯗꯅ ꯂꯣ ꯑꯃꯗꯤ ꯂꯧꯗ ꯌꯥꯗ꯭ꯔꯦ
ꯎꯝ
ꯅ ꯇꯧꯕꯅꯦ ꯑꯗꯣ ꯎꯝ ꯀꯔꯝ ꯀꯥꯟꯗ ꯂꯧꯗꯣꯏꯅꯣ ꯈꯪꯗꯗ ꯈꯪꯗꯕꯤꯁꯦ ꯅꯪ ꯄꯩꯁꯥꯁꯦ ꯌꯥꯝ ꯆꯠꯂꯦ ꯆꯠꯂꯦꯗꯤ ꯃꯇꯧ ꯃꯥꯟꯗꯅ ꯑꯩꯈꯣꯏꯗꯤ ꯏꯆꯦ ꯅꯪꯕꯨ ꯍꯤꯡꯒꯣꯜꯁꯨ ꯑꯃꯐꯥꯎ ꯂꯩꯇꯦꯕ ꯑꯩꯈꯣꯏ ꯂꯩꯔꯤꯕ ꯌꯨꯝꯁꯦ ꯁꯤꯗꯩ ꯍꯦꯟꯅ ꯑꯗꯨꯅ ꯏꯟꯖꯥꯡ ꯅꯥꯄꯤ ꯍꯥꯏꯔ ꯕꯖꯥꯔꯗꯒꯤ ꯑꯗꯨꯝ ꯂꯩꯕꯤ ꯑꯗꯒꯤ ꯑꯗꯨꯝ ꯂꯧꯁꯨꯨ ꯀꯩꯁꯨ ꯑꯩꯈꯣꯏꯗꯤ ꯏꯊꯟꯇ ꯑꯗꯨꯝ ꯏꯆꯦ ꯅꯣꯡ ꯑꯩꯒ ꯑꯉꯥꯡ ꯈꯛꯇꯅꯦ ꯍꯥꯏꯕ ꯂꯩꯁꯦ ꯏꯈꯨꯕꯣꯛꯁꯨ ꯉꯥꯏꯔꯦ ꯏ ꯋꯥꯁꯨ ꯉꯥꯏꯔꯦ ꯌꯁꯤꯗ ꯑꯃꯨꯛ ꯂꯩꯇ꯭ꯔꯕꯅꯤꯅ ꯃꯤꯒꯤ ꯑꯩꯈꯣꯏꯒꯤ ꯕꯟꯗꯣꯞ ꯂꯧ ꯎꯕꯒꯗꯣ ꯑꯗꯨꯕꯨꯗꯤ ꯎꯅ ꯍꯥꯏꯌꯦꯕꯀꯣ ꯑꯗꯨ ꯑꯣꯏꯔꯒꯁꯨ ꯑꯩ ꯊꯟꯗꯗꯤꯦ ꯀꯃꯥꯏ ꯎꯉꯞꯅꯦ ꯎꯝ ꯇꯧꯕꯤꯅꯕ ꯎꯕꯤꯅꯕꯗꯨ ꯂꯩꯇꯦ ꯑꯗꯨꯅ ꯏꯟꯖꯥꯡ ꯅꯥꯄꯤꯃꯛꯇ ꯑꯣꯏꯔꯣ ꯃꯌꯥꯝ ꯑꯗꯨꯝ ꯂꯣꯏꯅꯃꯛ ꯂꯩꯔꯦ ꯑꯗꯒꯤ ꯑꯉꯥꯡꯒꯤ ꯑꯃꯨꯛ ꯁ꯭ꯀꯨꯜꯒꯤ ꯁ꯭ꯀꯨꯜꯒꯤ ꯇꯨꯏꯁꯟꯒꯤ ꯕꯦꯟꯒꯤ ꯁꯨꯃꯥꯏꯅ ꯂꯥꯛꯁꯥ ꯗꯤ ꯃꯣꯏ ꯂꯥꯏꯔꯤꯛ ꯇꯝꯗ꯭ꯔꯤꯉꯩꯗꯗꯤ ꯈꯔ ꯐꯔꯝꯃꯦꯕꯀꯣ ꯍꯧꯖꯤꯛꯅ ꯑꯃꯨꯛ ꯂꯛꯇꯃꯕꯅꯤꯅ
ꯎꯝ ꯃꯥꯅꯤ ꯄꯩꯁꯥ ꯉꯇꯅꯤ ꯑꯗꯨꯅꯤ ꯑꯩꯈꯣꯏꯁꯨ ꯇꯨꯏꯅꯤꯅꯦ ꯌꯨꯝꯗ ꯑꯩꯈꯣꯏꯁꯨ ꯍꯥꯏꯗꯤ ꯆꯥꯛ ꯊꯣꯡꯕꯒꯤ ꯏꯁꯤꯡꯁꯦ ꯁꯤ ꯏꯇꯛꯅꯦꯕ ꯂꯩꯗ꯭ꯔꯤꯁꯦ ꯊꯛꯄꯒꯤꯐꯧ ꯂꯩꯔꯤꯅꯦꯕ ꯈꯪꯕ꯭ꯔꯥ ꯇꯣꯇꯤꯁꯨ ꯐꯖꯅ ꯇꯥꯕ ꯑꯣꯏꯗꯕꯒꯤ ꯀꯣ ꯑꯗꯒꯤꯗꯤ ꯌꯨꯝꯐꯝꯗꯨꯈꯛ ꯑꯣꯏꯌꯦꯕ ꯑꯩꯈꯣꯏꯒꯤꯁꯨ ꯏ ꯀꯦ ꯁꯣꯏꯗꯤ ꯂꯥꯛꯑꯝꯃꯕꯅꯤꯅ ꯈꯪꯉꯦꯗ ꯏꯪꯈꯣꯜ ꯁꯃꯅ ꯀꯔꯤꯝ ꯐ ꯑꯗꯨꯅ ꯂꯣꯏꯅꯃꯛ ꯂꯩꯕ ꯉꯥꯛꯇ ꯑꯣꯏꯌꯦꯕ ꯑꯗꯨꯅ ꯆꯠꯄꯅꯤ ꯆꯠ ꯠꯄꯅꯤ ꯄꯩꯁꯥꯁꯦ ꯑꯗꯨꯝ ꯆꯥꯝꯃꯉꯥ ꯀꯥꯏꯔꯦ ꯆꯥꯝꯃꯉꯥ ꯂꯧꯊꯣꯛꯈꯤꯅꯤ
ꯎꯝ
ꯍꯦ ꯀ꯭ꯁ ꯆꯥꯗꯕꯗꯤ ꯌꯥꯗꯦ ꯈꯪꯗꯦ ꯑꯅꯥ ꯑꯌꯦꯛ ꯑꯗꯨꯝ ꯄꯪꯗꯣꯏꯗ ꯂꯣꯏꯁꯤꯜꯂꯦꯕ
ꯍꯣꯏ ꯑꯗꯒꯤ ꯍꯧꯖꯤꯛꯁꯤꯅꯁꯦ ꯍꯣ ꯍꯣꯏ ꯇꯥꯝꯕꯗꯗꯤ ꯋꯥꯏ ꯂꯣꯏꯁꯟꯕꯗꯤ ꯅꯨꯡꯉꯥꯏꯕ ꯑꯗꯣ ꯀꯟꯅ ꯇꯧꯕꯔꯕ ꯏꯆꯦ ꯍꯁꯨ ꯑꯉꯥꯡ ꯃꯌꯥꯝ ꯈꯔ ꯂꯩꯔꯤꯕꯣ ꯂꯥꯏꯔꯤꯛ ꯇꯝꯕ
ꯑꯉꯥꯡ ꯅꯨꯄꯥ ꯃꯆꯥ ꯑꯅꯤ ꯂꯩꯔꯤꯌꯦ
ꯎꯝ ꯀ꯭ꯂ꯭ꯂꯥꯁ ꯀꯌꯥꯒ ꯀ ꯑꯥꯔꯒꯦ
ꯑꯃꯅ ꯑꯩꯠ ꯀꯥꯔꯦ ꯑꯃꯅ ꯀ꯭ꯂꯥꯁ ꯇꯨ ꯀꯥꯔꯦ ꯑꯗꯨꯅ ꯈꯪꯗꯦ ꯏꯕꯣꯛꯁꯨ ꯂꯩꯔꯤꯑꯕ ꯑꯩꯈꯣꯏꯒꯤꯁꯨ ꯑꯗꯨꯅ ꯏꯕꯣꯛꯁꯨ ꯑꯗꯨꯝ ꯈꯔ ꯄꯦꯄꯦꯠ ꯅꯥꯒꯜꯂꯦꯕ ꯑꯗꯨꯅ ꯍꯤꯗꯥꯛ ꯒꯨꯂꯤ ꯑꯗꯨꯝ ꯋꯥꯠꯄ ꯌꯥꯗꯕ ꯆꯥꯕ ꯈꯣꯠꯄ ꯑꯗꯨꯅ ꯑꯁ ꯈꯪꯒꯦꯗ ꯑꯅꯥ ꯑꯌꯦꯛ ꯌꯥꯎꯕꯁꯤꯁꯨꯅꯦ ꯕꯦꯔꯥ ꯑꯃꯅꯤ
ꯎꯝ ꯍꯣꯏ ꯊꯥꯡꯉꯩ ꯁꯦꯡꯅ ꯆꯥꯕ ꯊꯛꯄ ꯆꯪꯈꯤꯗꯕ ꯃꯈꯜ ꯑꯃ ꯅꯥꯁꯤꯜꯂꯛꯄꯁꯤꯗꯤ ꯏꯁꯥꯁꯨ ꯍꯜꯗꯤ ꯄꯥꯡꯒꯟꯗꯤ ꯁꯨꯗ꯭ꯔ ꯑꯦ ꯃꯇꯝꯁꯨ ꯃꯥꯡꯉꯦ ꯂꯩꯁꯦꯟꯁꯨ ꯆꯠꯂꯦ
ꯑꯗꯩꯗꯤ ꯑꯍꯟ ꯑꯣꯏꯕꯅꯤꯅ ꯑꯃꯨꯛꯁꯨ ꯁꯦꯟꯅꯗꯕꯁꯨ ꯑꯃꯨꯛ ꯌꯥꯗꯦꯗꯣ
ꯎꯝ ꯑꯗꯨ ꯀꯩꯅꯣ ꯏꯆꯦ ꯏꯆꯦꯒꯤꯁꯦ ꯄꯣꯛꯃꯤꯟꯅꯕꯅꯦꯀꯣ ꯏꯅꯥꯎꯅꯨꯄꯥ ꯍꯥꯏꯁꯦ ꯀ꯭ꯂꯥꯁ
ꯅꯠꯇꯦ ꯏ ꯏꯌꯥ ꯑꯣꯏꯗꯣꯏꯅꯤ
ꯑ ꯌꯥꯎ ꯏꯗꯅ
ꯑꯥ
ꯑ ꯀꯩꯅꯣꯒꯤ ꯏꯅꯥꯎꯄꯥꯀꯤ ꯅꯨꯄꯤ ꯊꯤꯔꯕ
ꯑꯠꯇꯦ ꯑꯩ ꯑꯩꯅ ꯇꯣꯜꯂꯦꯕꯀꯣ ꯑꯩꯈꯣꯏ ꯏꯆꯤꯜ ꯏꯅꯥꯎꯗꯗꯤ ꯑꯗꯨꯒ ꯑꯍꯟꯗꯨꯒꯤ ꯃꯆꯥ ꯏꯌꯥꯥ
ꯎꯝ ꯍꯣꯏꯅꯦ ꯑꯗ ꯑꯩꯅ ꯁꯨꯝ ꯍꯪꯕꯗꯨꯗ ꯏꯆꯤꯟꯜ ꯏꯅꯥꯎ ꯍꯥꯏꯕꯗꯨꯗ ꯑꯉꯥꯡ ꯑꯥꯟ ꯁꯨꯃꯥꯏꯅ ꯂꯩ ꯈꯣꯂꯦ ꯑꯉꯥꯡ ꯗ ꯑꯩꯅ ꯏꯆꯦꯒꯤꯁꯤꯦ ꯅꯧ ꯃꯥꯜꯂ ꯑꯗꯨꯅ ꯑꯩꯅ ꯍꯉ ꯑꯩꯖꯦ ꯏꯆꯦ ꯌꯨꯝꯁꯦ ꯀꯥꯏꯁꯦ ꯀꯩ ꯂꯝꯗꯣꯏꯅꯣꯕ ꯑꯩ ꯈꯪꯗꯦ ꯍꯥꯏꯕ ꯀꯣꯏꯁꯟꯁꯨ ꯍꯥꯏꯗꯦ
ꯑꯅꯤ ꯍꯪꯒ ꯃꯣꯏꯔꯥꯡ ꯃꯣꯏꯔꯥꯡꯗꯒꯤ ꯆꯪꯉꯒꯀꯣ ꯑꯥ
ꯁꯝꯃꯔ ꯚꯦꯀꯦꯁꯟ ꯊꯥꯏꯔꯤꯉꯩꯁꯤꯗ ꯑꯩꯈꯣꯏꯁꯨ ꯑꯗꯨꯝ ꯏꯆꯦꯅ ꯄꯨꯕꯤꯔ ꯑꯗꯨꯝ ꯆꯠꯄ ꯌꯥꯏ ꯀ ꯀꯩꯩꯅꯣ ꯑꯗꯨꯗꯦ
ꯌꯥꯏ ꯌꯥꯏ ꯌꯥꯏ ꯁꯠꯔꯤ ꯁꯔꯤ
ꯆꯠꯅꯤꯡꯉꯦ ꯍꯥꯏꯕ ꯁꯨꯝ ꯍꯣꯏ ꯃꯣꯏꯔꯥꯡ ꯆꯠꯄ ꯍꯥꯏꯕꯅꯤ ꯊꯥꯡꯒ ꯊꯥꯡꯒꯁꯤ ꯍꯧꯗꯤ ꯀꯩꯁꯨ ꯑꯩꯈꯣꯏꯅ ꯌꯧꯁꯟ ꯀꯩ ꯌꯧꯁꯟꯗꯦꯗꯅꯀꯣ
ꯍꯣꯏ ꯍꯣꯏ ꯍꯣꯏ ꯑꯗꯩ ꯈꯔꯁꯨ ꯆꯪꯁꯤꯟꯕꯗꯨꯒ
ꯑꯥ
ꯃꯔꯣꯏꯔꯥꯡꯅ ꯑꯃꯨꯛꯀ ꯈꯔ ꯎꯝ
ꯑꯗꯨꯝ ꯃꯇ ꯆꯠꯂꯝꯂꯒ ꯆꯠꯂꯝꯃꯒ ꯑꯗꯨꯝ ꯆꯠꯂ ꯍꯧꯂꯛꯄ ꯉꯥꯛꯇ ꯅ ꯍꯥꯏꯕꯗꯒꯤ ꯑꯩꯈꯣꯏꯅ ꯆꯠꯄꯕꯁꯤꯁꯨ ꯃꯌꯥꯝꯒꯤ ꯑꯦꯛꯁꯀꯔꯁꯟ ꯆꯠꯄꯅꯤꯅ ꯑ ꯄꯨꯡ ꯑꯃꯃꯨꯛ ꯃꯉꯥꯏꯗ ꯂꯩꯈꯤ ꯂꯩ ꯑꯗꯨꯗꯒꯤ ꯆꯂ ꯆ ꯂꯣꯏꯁꯤꯟꯅꯕ ꯉꯥꯛꯇꯅꯦꯕ ꯏꯔꯟ ꯑꯌꯥꯛꯇ ꯆꯠꯅꯕ ꯅꯠꯇꯕꯅꯤꯅ ꯃꯌꯥꯝꯒꯤ ꯊꯕꯛꯅꯤꯅ ꯏꯆꯦꯗꯗꯤ ꯉꯥꯗꯤ ꯌꯥꯝ ꯍꯣꯡꯉꯝꯒꯅꯤꯕꯣ
ꯉꯥꯁꯦ ꯈꯪꯗꯦꯉꯣ ꯑꯩꯈꯣꯏꯅ ꯐꯥꯔꯒ ꯌꯣꯟꯕꯗꯗꯤꯅꯦ ꯍꯣꯡꯉꯦ ꯑꯗꯨꯒ ꯑꯩꯈꯣꯏ ꯂꯩꯒꯦ ꯍꯥꯏꯔꯨꯔꯗꯤ ꯑꯍꯣꯏ ꯁꯤ ꯁ꯭ꯋꯥꯏꯒꯤ ꯕꯖꯥꯔꯗ ꯈꯨꯜꯂꯛꯇ ꯌꯣꯟꯕꯁꯤꯡꯗꯨꯒ ꯍꯥꯏꯔꯨꯔꯗꯤ ꯑꯥꯗꯅ ꯃꯐꯝ ꯑꯣꯏꯕꯒꯤ ꯈꯤꯇꯪꯕꯨꯗꯤ ꯐꯩꯌꯦꯕ
ꯑꯝ
ꯑꯗꯨꯗ ꯈꯪꯗꯦ
ꯀꯩꯅꯣ ꯇꯧꯕ꯭ꯔꯣ ꯏꯆꯦ ꯎꯝ ꯉꯥ ꯑꯌꯥꯏꯕꯁꯦ ꯏꯆꯦ ꯍꯒꯤ ꯑꯗꯨꯝ ꯌꯥꯏꯕ꯭ꯔꯣ ꯌꯏꯔ ꯌꯣꯟꯕ꯭ꯔꯥ
ꯌꯥꯏꯔ ꯌꯣꯜꯂꯦ ꯂꯂꯣꯟꯕꯤꯅ ꯑꯗꯨꯝ ꯑꯇꯦꯛ ꯑꯇꯦꯛꯄ ꯂꯧꯔꯒ ꯂꯂꯣꯟꯕꯤꯅ ꯃꯣꯏ ꯃꯁꯥꯅ ꯑꯗꯨꯃꯥꯏꯅ ꯌꯥꯏꯕꯁꯨ ꯌꯥꯎꯋꯦꯕꯀꯣ ꯅꯠꯇꯕꯤꯗ ꯑꯗꯨꯝ ꯑꯐꯕ ꯃꯤꯅ ꯌꯥꯏꯍꯜꯂꯒ ꯑꯗꯨꯒ ꯑꯌꯥꯏꯕ ꯑꯣꯏꯅ ꯂꯂꯣꯟꯕꯤꯅ ꯈꯣꯝꯒꯠꯄꯗꯣ ꯑꯗꯨꯃꯥꯏꯅ ꯇꯧꯕꯁꯨ ꯇꯧꯋꯤ
ꯑꯗꯨꯏꯗꯤ ꯏꯆꯦ ꯀꯒꯥꯟ ꯆꯠꯀꯅꯤ
ꯑꯩꯁꯦ ꯎ ꯂꯥꯛꯄꯗ ꯉꯥꯏꯔꯤ ꯍꯟꯗꯛ ꯅꯥꯗꯅꯅꯦ ꯀꯨꯏꯅ ꯌꯨꯝꯗ ꯂꯩ ꯔꯨꯨꯔꯦ ꯑꯗꯨꯒ ꯑꯦꯛꯖꯥꯝ ꯑꯃ ꯗꯦꯠ ꯀꯩꯅꯣꯗ ꯂꯩꯌꯦꯕ ꯍꯌꯦꯡ ꯗꯦꯠ ꯇ꯭ꯋꯦꯟꯇꯤ ꯅꯥꯏꯟ ꯊꯧꯕꯥꯜ ꯗꯤ ꯁꯤꯗ ꯇꯥꯗꯣꯏꯅꯦ ꯑꯗꯨꯗ ꯑꯃ ꯑꯦꯛꯖꯥꯝ ꯑꯃ ꯂꯩ